ꯉꯥꯏꯔꯤꯕꯣ
ꯑꯧ ꯇꯥꯏꯌꯦ
ꯍꯧꯖꯤꯛꯅ ꯀꯩꯗꯧꯔꯤꯕꯅꯣ
ꯑꯗꯨꯝ ꯂꯩꯌꯦ
ꯀꯦꯝ ꯆꯠꯂꯣꯏꯗ꯭ꯔꯣ
ꯆꯠꯂꯣꯏꯌꯦ
ꯉꯁꯤꯗꯤ ꯑꯌꯨꯛꯇ ꯀꯩ ꯀꯩ ꯇꯧꯔꯒꯦ
ꯑꯁ ꯀꯔꯤꯁꯨ ꯇꯧꯗꯦ ꯑꯗꯨꯝ ꯐꯣꯟ ꯌꯦꯡꯒ ꯂꯩꯗ
ꯑꯥ ꯐꯣꯟ ꯌꯦꯡ ꯂꯩꯕꯗꯣ ꯅꯨꯡꯉꯥꯏꯕ꯭ꯔꯣꯅꯦ
ꯅꯨꯉꯥꯢꯌꯦ ꯐꯣꯟꯅꯤ ꯑꯃꯨꯛ ꯌꯦꯡꯉꯦ ꯐꯣꯟ ꯑꯃꯨꯛ ꯀꯣꯜ ꯇꯧꯋꯦ ꯑꯗꯨꯃꯥꯏꯅ ꯂꯩꯔꯦ ꯐꯣꯟ ꯀꯣꯜ ꯇꯧꯅꯕꯁꯨ ꯃꯤꯁꯨ ꯂꯩꯥꯏꯇꯦ
ꯎꯝ
ꯄꯥꯔꯠ ꯋꯥꯟꯒꯤꯗꯣ ꯑꯗꯨꯝ ꯇꯧꯔꯤꯗ
ꯑꯥ
ꯄꯥꯔꯠ ꯋꯥꯟ ꯒꯤꯗꯣ
ꯑꯥꯎ
ꯑꯗꯨꯝ ꯀꯣꯜ ꯇꯧꯔꯤꯕ
ꯇꯧꯕꯗꯤ ꯇꯧꯋꯣ ꯑꯗꯣ ꯂꯨꯞꯁꯜꯂꯅꯨ ꯑꯃꯨꯛ
ꯂꯨꯞꯇꯦꯗ ꯑꯗꯣ ꯃꯥꯁꯨ ꯎꯝ ꯑꯥ ꯑꯃꯗꯨ ꯀꯣꯜꯇ ꯑꯗꯨꯝ ꯀꯣꯜ ꯇꯧꯕꯒꯤ ꯅꯨꯡꯉꯥꯏꯇꯕ ꯃꯥꯜꯂꯦ
ꯀꯩꯒꯤ ꯅꯪꯗꯤ ꯈꯪꯍꯜꯂꯤꯕ
ꯑꯁ ꯑꯗꯨꯝ ꯍꯪꯒ ꯂꯩꯗꯨꯕꯨ ꯃꯥꯗꯨ ꯑꯗꯨ ꯑꯗꯨꯝ ꯍꯪꯔ ꯂꯩꯑꯦ
ꯁꯣꯏꯗꯅ ꯀꯥꯈꯠꯈꯤꯅꯤꯀꯣ
ꯀꯥꯗꯤ ꯀꯥꯔꯣꯏꯍꯦ
ꯎꯝ
ꯑꯗꯣ ꯑꯃꯗꯨꯁꯨ ꯒ꯭ꯌꯥꯟ ꯇꯥꯗꯦ ꯀꯃꯥꯏ ꯇꯧꯗꯣꯏꯅꯣ ꯐꯣꯟꯁꯨ ꯁꯨꯡꯇꯧ ꯇꯧꯔꯛꯇꯦ
ꯑꯁ ꯇꯧꯔꯛꯇꯕꯗꯨꯗꯤ ꯅꯨꯡꯁꯤꯗꯕꯒꯤꯅꯤꯗ ꯀꯩꯝ ꯈꯟꯖꯤꯜꯂꯨ ꯅꯨꯄꯥꯕꯨ ꯑꯁꯨꯛ ꯌꯥꯝ ꯂꯩꯔꯤꯗꯨꯕꯨ
ꯇꯤ ꯁꯤ ꯄꯤꯗꯁꯨ ꯑꯗꯨꯃꯥꯏꯅ ꯍꯥꯏꯕ ꯃꯥꯅ ꯇꯧꯔꯛꯇ꯭ꯔꯗꯤ ꯅꯪ ꯇꯧꯔꯨꯔꯅꯨ ꯅꯨꯡꯁꯤꯔꯗꯤ ꯀꯣꯜ ꯇꯧꯔꯛꯇ ꯑ ꯀꯣꯜ ꯇꯧꯗꯅ ꯀꯃꯥꯏꯅ ꯂꯩꯕ ꯉꯝ ꯉꯝꯗꯣꯏꯅꯣ ꯍꯥꯏꯕ
ꯅꯪꯁꯨ ꯄꯤ ꯁꯤ ꯄꯤ ꯅꯠꯇꯕ ꯑꯇꯣꯞꯄ
ꯍꯥꯏꯕꯗꯤ ꯅꯄꯨꯛꯅꯤꯡ ꯈꯪꯕꯤꯕ ꯂꯩꯗ꯭ꯔ ꯃꯥꯜꯂꯦꯗ
ꯂꯩꯇ꯭ꯔꯦ ꯃꯥ ꯈꯛꯇꯅꯦ ꯑꯩ ꯑꯩꯒꯤ ꯊꯝꯃꯣꯏ ꯈꯪꯕꯤꯕꯖꯦ
ꯃꯥꯗꯤ ꯂꯣꯏ ꯈꯪꯉꯦꯕ ꯑꯩ ꯑꯗꯨꯃꯥꯏꯅ ꯇꯧꯔꯗꯤ ꯑꯗꯨꯝ ꯇꯧꯋꯦ ꯍꯥꯏꯕꯗꯣ ꯂꯣꯏꯅ ꯈꯪꯉꯦꯕ ꯑꯗꯨꯒꯤ ꯃꯥꯁꯨ ꯑꯗꯨ ꯅꯨꯄꯥꯗꯣ ꯅꯨꯡꯁꯤꯅꯔꯗꯤ ꯐꯖꯟꯅ ꯅꯨꯡꯁꯤꯅꯧꯑꯣ ꯃꯥꯅ ꯅꯨꯡꯁꯤꯕꯤꯗ꯭ꯔꯗꯤ ꯇꯣꯛꯑꯣꯅ ꯍꯥꯏꯕ ꯐꯖꯅ ꯅꯨꯡꯁꯤꯕꯤꯕ ꯅꯨꯄꯥꯗꯣ ꯊꯤꯌꯣꯅ ꯍꯥꯏꯌꯦ
ꯎꯝ
ꯀꯣꯜꯗꯤ ꯑꯗꯨꯝ ꯇꯧꯔꯤꯕ꯭ꯔ ꯍꯪꯉꯛꯄ ꯑꯩꯅ ꯇꯧꯔꯛꯇꯦ ꯋꯥꯟ ꯋꯤꯛꯇ ꯀꯣꯜ ꯑꯃꯒꯨꯝꯕ ꯇꯧꯋꯦꯅ ꯍꯥꯏꯕ ꯑꯗꯨꯗꯤ ꯌꯥꯔꯔꯣꯏꯅ ꯑꯐꯕ ꯑꯃ ꯌꯦꯡꯉꯣꯅ ꯍꯥꯏꯕ
ꯌꯝ
ꯈꯪꯗ꯭ꯔꯦꯗ ꯑꯩꯁꯨ ꯀꯃꯥꯏ ꯇꯧꯗꯣꯏꯅꯣ
ꯑꯗꯣ ꯅꯪ ꯆꯥꯎꯕꯗꯣ
ꯑꯥꯎ
ꯐꯣꯟ ꯇꯧꯔꯛꯇ꯭ꯔꯣ
ꯇꯧꯔꯛꯇꯦꯗ ꯑꯣꯏꯔꯣꯏꯅꯦ ꯃꯣꯏꯗꯣ
ꯃꯥꯅ ꯍꯥꯏꯌꯦ ꯅꯕꯅꯤ ꯑꯩꯅ ꯍꯥꯏꯕ ꯅꯕꯅꯤꯁꯦ ꯀꯣꯜ ꯇꯧꯅꯔꯣꯅ ꯍꯥꯏꯕ ꯑꯗꯨꯒ ꯃꯥꯅ ꯑꯁ ꯃꯥꯗꯤ ꯃꯥꯒꯤ ꯑꯃ ꯂꯩ ꯂꯩꯕ ꯃꯥꯜꯂꯦꯅ ꯍꯥꯏꯕ ꯍꯥ ꯂꯩꯔꯝꯃꯣꯏꯍꯦ ꯃꯔꯛ ꯃꯔꯛꯇ ꯑꯗꯨꯝ ꯀꯣꯜ ꯇꯧꯋꯣ ꯍꯥꯏꯌꯦ
ꯍꯝ
ꯑꯦ ꯅꯝꯕꯔꯗꯣ ꯗꯤꯂꯦꯠ ꯇꯧꯒꯔꯦ ꯑꯩꯗꯤ
ꯑꯁ ꯀꯩꯒꯤꯅꯣ
ꯑꯩꯗꯣ ꯅꯍꯥꯟꯗꯣ ꯁꯦꯞ ꯇꯧꯔꯝꯕꯗꯣ ꯒ꯭ꯌꯥꯟ ꯇꯥꯗꯦꯅ ꯇꯧꯔꯝꯕꯗꯣ ꯈꯪꯕꯔꯥ ꯍꯥꯏꯗꯤ ꯃꯥꯒꯤ ꯃꯥꯅ ꯇꯧꯔꯛꯑꯀꯥꯟꯗ ꯑꯩꯁꯨ
ꯑꯩꯗꯣ ꯀꯅꯥꯅꯣꯅ ꯃꯁꯛꯇꯣ ꯌꯦꯡꯒꯦꯅ ꯁꯦꯞ ꯇꯧꯔꯒ ꯗꯤꯄꯤꯗꯣ ꯌꯦꯡ ꯇꯧꯒꯦꯅ ꯁꯦꯞ ꯇꯧꯔꯝꯕꯅꯦꯕꯀꯣ ꯑꯗꯨꯒ ꯗꯤꯄꯤ ꯌꯦꯡꯕ ꯂꯣꯏꯔ ꯀꯥꯟꯗ ꯎꯝ ꯗꯤꯂꯦꯠ ꯇꯧꯕꯗꯣ ꯑꯃꯨꯛ ꯀꯥꯎꯔꯕ ꯑꯗꯨꯒꯤ ꯏꯁꯇꯦꯇꯁ ꯑꯩꯒꯤ ꯏꯁꯇꯦꯇꯁ ꯌꯦꯡ ꯂꯩꯔꯝꯕ ꯋꯥꯅꯤꯗ ꯑꯩꯗꯤ ꯀꯔꯤꯅꯣꯅꯦ ꯑꯦ ꯀꯅꯥꯅꯣ ꯑꯗꯨꯒ ꯃꯥ ꯑꯣꯏ ꯂꯩꯔꯝꯃꯦ
ꯈꯪꯗꯦ ꯃꯥꯁꯨ ꯃꯥꯅ ꯍꯥꯟꯅ ꯀꯣꯏꯔꯝꯕ ꯅꯨꯄꯤꯗꯣ ꯃꯥꯕꯨ ꯌꯥꯝꯅ ꯈꯟꯕ ꯃꯥꯟ ꯃꯥꯟꯗꯕ ꯃꯥꯜꯂꯦ
ꯎꯝ ꯑꯃꯅ ꯅꯨꯡꯁꯤꯔꯗꯤ ꯑꯃꯅ ꯅꯨꯡꯁꯤꯗꯕ ꯑꯃꯥꯅ ꯅꯨꯡꯁꯤꯔꯗꯤ ꯑꯃꯥꯅ ꯅꯨꯡꯁꯤꯗꯕ
ꯑꯗꯨꯝ ꯍꯥꯏꯔꯒ ꯂꯩꯔꯦ ꯃꯃꯥ ꯈꯣꯏꯅ ꯊꯤꯕꯤꯕꯗꯣ ꯑꯗꯨꯝ ꯂꯧꯔꯒꯦꯅ ꯍꯥꯏꯔꯒ ꯂꯩꯔꯦ
ꯎꯝ
ꯃꯦꯔꯤꯖ ꯇꯧꯒꯅꯤ ꯍꯥꯏ ꯃꯤ ꯃꯆꯥꯗꯤ
ꯃꯦꯔꯤꯁ ꯇꯧꯒꯅꯦ
ꯑꯥꯎ
ꯐꯩꯌꯦ ꯐꯥꯥꯩ ꯑꯩꯈꯣꯏꯗꯤ ꯃꯦꯔꯤꯖ ꯇꯧꯕ ꯌꯥꯔ ꯔꯥꯥꯥ ꯃꯣꯏꯒꯤ ꯑꯐꯕ ꯊꯤꯖꯔꯁꯅꯨ
ꯍꯧꯖꯤꯛꯇꯤ ꯌꯥꯝ ꯒ꯭ꯌꯥꯟ ꯇꯥꯔꯦ ꯃꯥꯗꯤ ꯍꯥꯟꯅꯗꯤ ꯌꯥꯝ ꯉꯥꯎꯁꯤꯟ ꯅꯩ ꯍꯥꯏꯌꯦ
ꯑꯣ
ꯍꯧꯖꯤꯛꯇꯤ ꯌꯥꯝ ꯒ꯭ꯌꯥꯟ ꯇꯥꯔꯒ ꯂꯩ
ꯅꯣꯏꯗꯤ ꯄꯨꯟꯗ꯭ꯔꯦꯀꯣ ꯅꯣꯏꯁꯨ ꯑꯝꯇ
ꯄꯨꯟꯗ꯭ꯔꯦ ꯎꯝ ꯑꯩꯁꯨ ꯑ ꯍꯣ ꯑꯥ ꯊꯕꯛ ꯊꯕꯛ ꯂꯣꯏꯔꯒ ꯑꯗꯨꯝ ꯆꯠꯂꯦ ꯃꯣꯏꯒꯁꯨ ꯄꯨꯟꯗ꯭ꯔꯦ ꯃꯣꯏꯗꯤ ꯕꯤ ꯕꯤ ꯑꯦꯁ ꯂꯩꯕꯅꯤꯅ ꯕꯤ ꯕꯤ ꯑꯦꯁ ꯑꯗꯨꯝ ꯂꯩꯍꯧꯔꯦ
ꯎꯝ ꯑꯗꯣ
ꯎꯝ
ꯗꯤꯁꯦꯝꯕꯔꯗ ꯄꯨꯟꯁꯦ
ꯅꯪ ꯂꯥꯛꯀꯗ꯭ꯔꯣꯅꯦ ꯌꯥꯏꯗ
ꯄꯔꯇꯤ ꯇꯧꯔꯨꯖꯦ ꯑꯃꯗꯣ
ꯌꯥꯏꯅꯦ ꯗꯨꯝ ꯑꯗꯣ ꯑꯩ ꯑꯗꯨ ꯇꯧꯕꯗꯣ ꯑꯃꯁꯨ ꯑꯗꯣ ꯈꯪꯕꯅꯤꯅ ꯃꯔꯛ ꯃꯔꯛꯇꯗꯤ ꯑꯗꯨꯝ ꯍꯪꯉꯛꯑꯦ
ꯌꯦ ꯈꯪꯍꯜꯂꯅꯨ ꯑꯗꯨꯝ ꯅꯨꯡꯉꯥꯏꯊꯣꯛꯑꯣ
ꯀꯤꯁꯤ ꯄꯤꯗꯣ ꯃꯥꯗꯤ ꯈꯪꯒ꯭ꯔꯦꯕꯥ
ꯑꯗꯨꯒꯤ ꯃꯔꯛ ꯃꯔꯛꯇꯗꯤ ꯍꯪꯉꯛ ꯑꯦ ꯃꯣꯏꯒ ꯄꯨꯜꯂꯤꯉꯩꯗꯗꯤ ꯍꯧꯖꯤꯛꯇꯤ ꯌꯨꯝꯗ ꯂꯩ ꯅ ꯀꯩꯁꯨ ꯄꯗꯦ ꯃꯥꯖꯨ ꯉꯁꯤꯁꯦ ꯅꯥꯏꯌꯦꯅ ꯂꯩꯕꯅꯦ
ꯎꯝ
ꯉꯁꯥꯏ ꯈꯛꯇꯅꯦ ꯏꯕꯥꯅꯤ ꯀꯣꯜ ꯇꯧꯔꯒ ꯍꯜꯂꯦꯗ ꯃꯥꯁꯨ ꯅꯒꯟꯕꯅ ꯃꯥꯅ ꯍꯥꯟꯅ ꯀꯣꯏꯔꯝꯕ ꯅꯨꯄꯤꯗꯣ
ꯑꯥꯎ
ꯈꯖꯤꯛꯂꯨꯗꯣ
ꯎꯝ
ꯑꯗꯨ ꯅꯍꯥꯟ ꯃꯈꯩꯗꯤ ꯑꯗꯨꯝ ꯀꯣꯜ ꯇꯧꯕꯖꯥꯠꯅꯦ
ꯑꯣ ꯑꯣ
ꯑꯩꯕꯨ ꯀꯣꯜ ꯇꯧꯗꯕꯒꯤ ꯃꯇꯥꯡꯗꯨꯗꯀꯣ
ꯎꯝ
ꯃꯥꯗꯤ ꯂꯩꯕ ꯅꯨꯡꯉꯥꯏꯇꯕ ꯃꯥꯜꯂꯦꯕ ꯑꯗꯨꯝ ꯃꯔꯛ ꯃꯔꯛꯇ ꯀꯣꯜ ꯇꯧꯋꯦ ꯍꯥꯏ ꯑꯗꯨ ꯑꯩꯅ ꯃꯥꯅ ꯅꯨꯡꯁꯤꯔꯗꯤ ꯃꯥꯕꯨ ꯂꯧ ꯍꯥꯏꯔꯗꯤ ꯂꯧꯒꯗ꯭ꯔꯥꯅ ꯍꯥꯏꯕ ꯑꯩꯅ
ꯎꯝ
ꯑꯗꯣ ꯅꯨꯡꯁꯤꯕꯗꯨ ꯅꯨꯡꯁꯤꯗꯕꯗꯨꯕꯨ ꯀꯃꯥꯏꯅ ꯂꯧꯗꯣꯏꯅꯣ ꯍꯥꯏ
ꯎꯝ
ꯑꯩꯅ ꯐꯔꯦ ꯂꯧꯑꯣꯅ ꯍꯥꯏꯕ ꯈꯪꯗ꯭ꯔꯦꯗ
ꯈꯪꯗ꯭ꯔꯦ ꯀꯨꯏꯔ ꯀꯨꯏꯔꯒ
ꯃꯥꯁꯨ ꯑꯃꯨꯛ ꯍꯥꯏꯔꯦ ꯕꯥꯅꯤ ꯑꯃꯨꯛ ꯀꯣꯏꯅꯔꯁꯦ ꯅꯍꯥꯟꯅ ꯑꯃꯨꯛ ꯍꯥꯏꯔꯛꯕ
ꯑꯗꯣ ꯅꯪꯅ ꯀꯩ ꯈꯨꯝꯈ꯭ꯔꯒꯦ
ꯑꯩꯗꯤ ꯌꯥꯗꯤ ꯌꯥꯈ꯭ꯔꯕꯅꯦ ꯌꯥꯗꯦꯅ ꯍꯥꯏꯈ꯭ꯔꯕꯅꯦꯕ
ꯎꯝ
ꯁꯥꯒꯩꯁꯨ ꯆꯞ ꯃꯥꯟꯅꯩꯗꯅ
ꯎꯝ
ꯑꯗꯨ ꯌꯥꯗ꯭ꯔꯦꯕ ꯅꯨꯡꯁꯤꯔꯁꯨ ꯎꯄꯥꯏ ꯂꯩꯇꯦ ꯇꯦ
ꯃꯥꯟꯅꯗ꯭ꯔꯗꯤ ꯆꯠꯂꯝꯂꯣꯏꯅꯦꯕ
ꯎꯝ ꯑꯁ ꯅꯍꯥꯟꯅ ꯆꯠꯂꯝꯅꯤ
ꯑꯍ
ꯁꯥꯒꯩ ꯃꯥꯟꯅ ꯃꯥꯟꯅꯅ ꯅꯨꯡꯁꯤꯅꯕꯁꯦ ꯋꯥꯗꯤ ꯋꯥꯕ ꯖꯥꯠꯅꯦ ꯑꯁꯦꯡꯕꯒꯤ
ꯎꯝ
ꯃꯥꯁꯨ ꯀꯣꯜ ꯑꯗꯨꯝ ꯏꯕꯅꯤ ꯀꯣ ꯃꯔꯛ ꯃꯔꯛꯇ ꯑꯗꯨꯝ ꯇꯧꯋꯦꯕ
ꯍꯧꯖꯤꯛꯀꯥꯟꯗꯤ ꯇꯣꯏꯅ ꯇꯧꯋꯦꯗ ꯌꯨꯝꯗ ꯂꯥꯛꯄꯒꯤ
ꯑꯗꯣ
ꯑꯁ
ꯀꯤꯡꯕꯤꯂꯨꯡꯒ ꯏꯕꯥꯅꯤꯒꯤ ꯋꯥꯔꯤꯗꯣ ꯃꯥꯅ ꯑꯃꯨꯛ ꯑꯃꯨꯛ ꯍꯪꯂꯛꯑꯦꯕ ꯍꯪꯕꯗꯣ ꯑꯩꯅ ꯑꯗꯣ ꯄꯨꯟꯖꯧ ꯄꯨꯡꯐꯥꯎ ꯑꯦ ꯐꯥꯎꯅꯗꯦ ꯑꯗꯨꯃꯥꯏꯅ ꯑꯩꯅ ꯍꯥꯏꯕ ꯑꯗꯣ ꯃꯥꯁꯦ ꯅꯨꯡꯉꯥꯏꯇꯕꯖꯥꯠꯅꯦ ꯖꯤꯂꯦꯁ ꯇꯧꯕꯖꯥꯠꯅꯤ ꯑꯗꯨꯒꯤ ꯏꯕꯥꯅꯤ ꯐꯣꯟ ꯇꯧꯔ ꯏꯕꯥꯅꯤ ꯐꯣꯟ ꯇꯧꯅꯔꯗꯤꯀꯣ ꯃꯥꯗꯤ ꯑꯗꯨꯝ ꯀꯞꯄꯤ
ꯃꯥꯁꯨ ꯑꯃꯨꯛ ꯀꯞꯀꯅꯤ ꯑꯩꯁꯨ ꯑꯃꯨꯛ ꯀꯞꯀꯅꯤ
ꯀꯞꯄ ꯂꯣꯏꯔꯗꯤ ꯑꯃꯨꯛ ꯀꯥꯎꯔꯅꯤ
ꯈꯪꯗ꯭ꯔꯦꯗ